ꯍꯜꯂꯣ
ꯍꯜꯂꯣ
ꯍꯜꯂꯣ
ꯑꯥ ꯇꯥꯔꯕ
ꯑꯧ ꯇꯥꯔꯦ ꯇꯥꯥꯏ ꯃꯈꯣꯟ ꯃꯈꯣꯟꯁꯦ ꯌꯥꯝ ꯄꯤꯛꯑ
ꯈꯪꯗꯤꯌꯦ ꯑꯩ ꯐꯣꯟ ꯑꯩꯒꯤ ꯐꯣꯟꯅꯔ ꯈꯪꯗꯤꯌꯦ
ꯗꯨꯝ ꯃꯤꯑꯇꯣꯞꯄꯅ ꯄꯤꯛꯑꯦ ꯍꯥꯏꯔꯛꯄ꯭ꯔꯥ
ꯍꯥꯏꯕꯨꯗꯤ ꯍꯥꯏꯔꯛꯇꯦ
ꯑꯣꯈꯦ ꯑꯣꯈꯦ ꯌꯥꯔꯦꯗ ꯇꯥꯔꯦ ꯑꯗꯨꯁꯨ ꯁꯤꯗ ꯑꯗꯨꯝ ꯁꯥꯟꯅꯔꯁꯤ
ꯎꯝ
ꯀꯩꯇꯧꯔꯤꯅꯣ
ꯑꯩ ꯍꯧꯖꯤꯛ ꯐꯝꯃꯝꯕꯅꯤ
ꯐꯝꯃꯤꯕ
ꯎꯝ
ꯐꯝꯕ ꯋꯥꯗ꯭ꯔꯤꯕꯣ ꯉꯁꯥꯏꯗꯒꯤ ꯐꯝꯃꯤ
ꯈꯝꯗꯦꯗ ꯉꯁꯥꯏꯗꯩ ꯇꯨꯝꯃꯨꯔꯦ
ꯑꯣꯁ ꯇꯨꯝꯃꯨꯔꯕꯣ ꯍꯥꯏꯁꯦ ꯃꯪ ꯃꯪꯗ꯭ꯔꯣ
ꯃꯪꯗꯦꯗ
ꯍꯥꯥ
ꯃꯪꯗꯤꯌꯦ
ꯀꯩꯒꯤ ꯃꯤꯗꯤ ꯃꯪ ꯌꯥꯝ ꯃꯪꯅꯩ ꯍꯥꯏꯌꯦ ꯀꯩꯌꯝ ꯃꯪꯗ꯭ꯔꯕ ꯉꯁꯤ
ꯎꯝ ꯃꯪꯁꯦ ꯈꯪꯗꯦꯗ ꯃꯪꯉꯤꯔꯥ ꯃꯪꯗ꯭ꯔꯤꯔꯥ ꯈꯪꯍꯧꯗ꯭ꯔꯦ
ꯅꯨꯡꯉꯥꯏꯃꯟꯒꯤꯗꯅ ꯇꯨꯝꯕ
ꯎꯝ
ꯎꯝ ꯁꯤꯁꯇꯔꯁꯤ ꯀꯩ ꯍꯧꯖꯤꯛ ꯍꯧꯖꯤꯛ ꯑꯥ ꯂꯥꯏꯔꯤꯛ ꯇꯝꯃꯤꯕꯣ
ꯇꯝꯗ꯭ꯔꯦ
ꯇꯝꯗ꯭ꯔꯦ
ꯎꯝ ꯕ꯭ꯔꯗꯔ ꯇꯝꯃꯤꯕꯣ
ꯍꯥꯥ
ꯕ꯭ꯔꯗꯔꯗꯤ ꯇꯝꯃꯤꯕꯣ
ꯑꯩꯖꯨ ꯇꯝꯗ꯭ꯔꯦ ꯂꯥꯏꯔꯤꯛꯁꯤ ꯁꯨꯝ ꯇꯝꯃꯒ ꯀꯔꯤ ꯀꯥꯟꯅꯅꯤꯅ ꯇꯣꯛꯊꯣꯛꯑꯦ ꯑꯗꯨꯅꯤ ꯂꯥꯏꯔꯤꯛ ꯂꯥꯏꯔꯤꯛꯁꯦ ꯁꯨꯝ ꯇꯝꯃꯤꯉꯩ ꯂꯣꯏ ꯅꯥꯏꯗꯦꯕ ꯀꯩ ꯀꯩ ꯇꯧꯅꯤꯡꯕꯗꯤ ꯂꯩꯒꯦ ꯍꯧꯖꯤꯛꯀꯥꯟꯁꯤꯕꯣ
ꯀꯩ ꯇꯧꯅꯤꯡꯗꯣꯏꯅꯣ ꯈꯪꯗꯦꯗ
ꯀꯩꯝ ꯇꯧꯅꯤꯡꯗꯕꯔꯣ ꯍꯥꯏꯁꯦ
ꯀꯩꯝ ꯇꯧꯅꯤꯡꯗꯦ
ꯆꯥꯕ ꯑꯍꯥꯎ ꯑꯍꯥꯎ ꯆꯥꯔꯒ ꯇꯨꯝꯅꯤꯡꯕꯁꯨ ꯐꯥꯎꯗꯕ
ꯑꯗꯨꯝꯕ
ꯑꯗꯨꯝꯕ ꯑꯥꯏꯁ ꯀ꯭ꯔꯤꯝꯒꯨꯝꯕ ꯑꯍꯥꯎ ꯑꯍꯥꯎꯕ ꯆꯥꯕ ꯑꯗꯨꯒ ꯀꯣꯏꯕꯒ ꯆꯠꯄ ꯑꯗꯨꯒ ꯇꯨꯝꯕ
ꯑꯁ ꯀꯣꯏꯕꯁꯨ ꯆꯠꯅꯤꯡꯗꯦꯗ
ꯀꯩꯒꯤꯅꯣ ꯍꯥꯏꯖꯦ
ꯑꯥꯏꯁ ꯀ꯭ꯔꯤꯝꯁꯦ ꯑꯥꯏꯁ ꯀ꯭ꯔꯤꯝꯁꯦ ꯆꯥꯅꯤꯡꯗꯦ
ꯄꯥꯝꯗꯕ꯭ꯔꯣ
ꯑꯥꯏꯁ ꯀ꯭ꯔꯤꯝꯗꯤ ꯈꯅꯥꯎ ꯌꯥꯝ ꯅꯥꯏꯌꯦꯕ ꯆꯥꯕꯗ ꯏꯪꯕ ꯑꯃ ꯃꯔꯛꯇ ꯆꯥꯕꯗꯤ ꯀꯥꯏꯗꯕ
ꯑꯥꯏꯁ ꯀ꯭ꯔꯤꯝ ꯍꯥꯎꯕꯅꯦ ꯄꯥꯛ ꯆꯥꯗꯕ꯭ꯔꯅꯦ
ꯆꯥꯏꯌꯦ ꯅꯥꯕ
ꯌꯥꯝ ꯅꯥꯒꯟꯕ꯭ꯔ
ꯎꯝ
ꯏꯃꯨꯟ ꯈꯔ ꯁꯣꯟ ꯇꯧꯏꯅꯤꯅꯦ ꯇꯧꯔꯤꯁꯦ
ꯃꯥꯅꯦ ꯈꯔ ꯅꯥꯒꯜꯂꯦ ꯑꯗꯨꯒꯤ ꯕ꯭ꯔꯗꯔꯗꯤ ꯑꯥꯏꯁ ꯀ꯭ꯔꯤꯝ ꯌꯥꯝ ꯄꯥꯝꯕ꯭ꯔꯣ
ꯑꯥꯏꯁ ꯀ꯭ꯔꯤꯝ ꯄꯥꯝꯃꯦ ꯍꯥꯎꯏ ꯀꯤꯅꯣ ꯑꯥꯏꯁ ꯀ꯭ꯔꯤꯝꯕꯣ ꯏꯪ ꯏꯪꯒ ꯂꯥꯎꯔꯒ
ꯑꯦ ꯍꯥꯎꯕ ꯑꯣꯏꯗꯦ
ꯑꯩꯅꯗꯤ ꯀꯣꯏꯕ ꯆꯠꯄ ꯌꯥꯔꯗꯤ ꯀꯣꯏꯕ ꯆꯠꯁꯤ ꯀꯥꯏꯅ ꯍꯥꯏꯒꯦ ꯇꯧꯔꯒ ꯀꯣꯏꯕ ꯆꯠꯄ ꯌꯥꯗꯤ ꯄꯥꯝꯗꯦꯅ ꯇꯧꯔꯛꯑꯦ ꯇꯧꯔꯤꯁꯦ ꯏꯁ ꯀꯃꯥꯏꯅ ꯇꯧꯅꯤ
ꯏꯇꯟ ꯇꯂꯦ ꯑꯗꯨꯏꯅꯤ
ꯑꯗꯨꯗꯤ ꯇꯜꯂꯨꯅꯣ ꯀꯣꯏꯕ ꯆꯠꯁꯦ
ꯇꯂꯦ
ꯅꯠꯇ꯭ꯔꯒꯅ ꯀꯣꯏꯕ ꯆꯠꯄ ꯌꯥꯔꯣꯏ ꯀꯥꯏꯅ ꯍꯥꯏꯔꯛꯄ ꯃꯤ ꯂꯩꯕ ꯖꯥꯠꯂꯣ
ꯅꯠꯇꯦꯗ ꯕꯤꯠ ꯌꯥꯝ ꯂꯩꯇꯕ ꯍꯥꯏꯇꯥꯔꯦ
ꯎꯝ ꯕꯤꯠꯁꯦ ꯀꯣꯏꯕ ꯂꯥꯡꯕ ꯆꯠꯂꯗꯤ ꯕꯤꯠ ꯂꯩꯔꯛꯀꯗꯣꯏꯅꯦ ꯀꯥ ꯃꯅꯨꯡ ꯇꯨꯝꯃ ꯂꯩꯔꯗꯤ ꯕꯤꯠ ꯂꯩꯔꯛꯇꯕꯅꯦ
ꯈꯪꯗꯦ ꯍꯧꯖꯤꯛꯁꯦ ꯆꯠꯅꯤꯡꯕ ꯀꯩꯝ ꯐꯥꯎꯗꯦ ꯆꯠꯅꯤꯡꯉꯥꯏꯁꯨ ꯂꯩꯇꯦ ꯐꯖꯕꯁꯨ ꯑꯝꯇ ꯂꯩꯇꯦ
ꯑꯦ ꯂꯩꯍꯦ ꯐꯖꯕ ꯃꯌꯥꯝ ꯂꯩ ꯅꯪ ꯆꯠꯇ ꯇꯩꯏꯅꯦ ꯑꯩ ꯍꯥꯏꯕꯤꯌꯨꯔꯣ
ꯍꯥꯏꯔꯛꯑꯣꯅꯦ
ꯑꯦꯁ ꯑꯃꯨꯛ ꯆꯠꯁꯤ ꯆꯠꯁꯤ ꯍꯥꯏꯔꯛꯀꯅꯤ
ꯎꯝ ꯍꯥꯏꯔꯣꯏ ꯍꯥꯏꯔꯣꯏ
ꯑꯣꯛ ꯃꯔꯤꯟ ꯆꯥꯕ ꯆꯠꯄ ꯌꯥꯏ ꯍꯩꯅꯗꯦ ꯍꯥꯏꯔꯛ ꯇꯣꯏꯔ
ꯆꯥꯏ ꯗ
ꯑꯗꯨꯅꯦ ꯏꯁ ꯑꯗꯨꯒꯨꯝꯕꯗꯤ ꯆꯥꯔꯝꯃꯦ ꯑꯥꯏꯁ ꯀ꯭ꯔꯤꯝ ꯆꯥꯗ꯭ꯔꯁꯨ
ꯑꯥꯏꯁ ꯀ꯭ꯔꯤꯝꯁꯨ ꯆꯥꯏꯌꯦ ꯑꯗꯣ ꯌꯥꯝ ꯆꯥꯗꯕ ꯍꯦꯛꯇ ꯅꯥꯒꯜꯂꯦꯅ
ꯑꯣ ꯌꯥꯝ ꯇꯣꯏꯅ ꯆꯥꯔꯗꯤ ꯅꯥꯗꯦ ꯍꯥꯏꯕꯅꯤ ꯈꯔ ꯇꯣꯏꯅ ꯆꯥꯔꯒꯅꯦ ꯏꯃꯨ꯭ꯋꯤꯟ ꯈꯔ ꯀꯟꯈꯠꯍꯜꯂꯒ ꯍꯥꯏꯗꯤ ꯑꯥꯏꯁ ꯀ꯭ꯔꯤꯝ ꯆꯥꯕꯒꯤ ꯅꯪ ꯍꯩꯅꯕꯤ ꯑꯣꯏꯗꯕꯩꯅꯦꯕ ꯑꯦꯗꯥꯞ ꯇꯧꯕ ꯉꯝꯍꯜꯂꯀꯥꯟꯗ ꯅꯪ ꯅꯥꯔꯞ
ꯗꯥꯛꯇꯔꯅꯁꯨ ꯆꯥꯅꯨ ꯍꯥꯏꯕ ꯑꯩꯗꯤ
ꯍꯧꯖꯤꯛꯀꯥꯟ ꯗꯣꯛꯇꯔꯁꯦ ꯍꯩꯇꯕꯅꯦꯕꯣ
ꯍꯣꯏ ꯍꯩꯇꯕꯩꯔ ꯈꯥꯡꯗꯦ ꯆꯥꯒꯅꯨ ꯍꯥꯏꯔꯛꯑꯦ
ꯃꯥꯅꯦ ꯂꯥꯏꯔꯤꯛ ꯇꯝꯕꯗ ꯁꯨꯔꯛꯇ ꯇꯩꯅꯤ ꯑꯩ ꯍꯥꯏꯗꯤ ꯁꯑꯣꯝꯕꯨꯡꯗ ꯆꯠꯂꯒ ꯑꯣꯛ ꯃꯔꯤꯟ ꯆꯥꯔꯦꯗꯅ ꯑꯗꯨꯒꯅꯦ ꯑꯥ ꯀꯩꯅꯣꯗꯨ ꯈꯪꯕ꯭ꯔꯥ ꯀꯔꯤ ꯀꯩꯕꯤ ꯀꯩꯕꯤ ꯇꯥꯔꯕꯣ
ꯇꯥꯔꯦ ꯀꯩ ꯐꯖꯕ ꯂꯩꯒꯦ
ꯍꯧꯖꯤꯛꯀꯥꯟꯗꯤ ꯁ꯭ꯋꯥꯏꯗꯗꯤ ꯁꯤꯅꯔꯤ ꯐꯖ ꯐꯖꯕꯁꯤ ꯎꯗ꯭ꯔꯦ ꯑꯁꯣꯝ ꯅꯥꯀꯟꯗꯗꯤꯅꯦ ꯌꯥꯝ ꯐꯖ ꯐꯖ ꯂꯩꯖꯅꯤ ꯂꯝꯕꯤꯗꯨꯁꯨ ꯀꯣꯏꯂꯥꯒ ꯁꯤꯠ ꯅꯥꯟ ꯊꯥꯔꯦꯗꯅ ꯑꯗꯒꯤ ꯋꯥꯈꯟꯒꯥꯁꯦ ꯌꯥꯝꯅ ꯔꯤꯐ꯭ꯔꯦꯁ ꯑꯣꯏꯕꯗꯣ ꯍꯥꯏꯗꯤ ꯅꯨꯡꯉꯥꯏꯖꯅꯤ ꯍꯦ ꯀꯥ ꯃꯅꯨꯡꯗ ꯂꯩꯁꯤꯟꯕꯁꯦ
ꯋꯥꯈꯟ ꯔꯤꯐ꯭ꯔꯦꯁ ꯑꯣꯏꯕꯗꯤ ꯆꯤꯡ ꯀꯥꯕꯅ ꯍꯦꯟ ꯔꯤꯐ꯭ꯔꯦꯁ ꯑꯣꯏꯕꯅꯦ
ꯆꯤꯡ ꯀꯥꯕꯗꯤ ꯑꯃꯨꯛ ꯐꯤ ꯐꯥ ꯐꯤ ꯐꯥ ꯀꯥꯝꯃꯤꯗꯅ ꯃꯇꯣꯟ ꯌꯧꯒꯥꯟꯗꯕꯨꯗꯤ ꯅꯨꯡꯉꯥꯏꯕ
ꯃꯇꯣꯟ ꯌꯧꯔꯀꯥꯟꯗ ꯔꯤꯐ꯭ꯔꯦꯁ ꯑꯣꯏꯗꯅ
ꯑꯗꯣ ꯆꯤꯡ ꯀꯥꯎꯖꯤꯔꯣ
ꯆꯤꯡꯗꯤ ꯀꯥꯏꯗ ꯃꯔꯛ ꯃꯔꯛꯇ ꯍꯣꯏ
ꯑꯗꯨ ꯀꯥꯎꯖꯦ ꯍꯥꯏꯕ
ꯇꯜꯂꯦꯍꯦ
ꯀꯩꯒꯤ
ꯅꯨꯄꯥꯒ ꯀꯥꯃꯤꯟꯅꯕ ꯇꯜꯂꯦ
ꯑꯣ ꯑꯣ ꯑꯗꯨꯗꯤ ꯅꯨꯄꯤ ꯉꯥꯛ ꯇ ꯀꯥꯗꯣꯏꯕ
ꯎꯝ
ꯇꯜꯂꯤꯍꯦ ꯅꯨꯄꯤ ꯑꯣꯏꯔꯒ ꯅꯨꯄꯥ ꯋꯥꯔꯤ ꯁꯥꯟꯅꯗ꯭ꯔꯗꯤ ꯍꯌꯦꯡ ꯋꯥꯏ ꯑꯔꯤꯕꯤ ꯑꯣꯏ ꯂꯩꯖꯖꯅꯤ
ꯑꯈꯣꯏꯗꯤ ꯂꯤꯔ ꯁꯦꯟꯗꯣꯏ ꯆꯥꯒꯦ ꯈꯜꯂꯤꯁꯤꯗꯤ
ꯑꯁ ꯁꯦꯟꯗꯣꯏ ꯆꯥꯕꯤ
ꯀ꯭ꯋꯥ ꯖꯞꯀ ꯂꯥꯛꯄꯤꯗꯣ
ꯑꯥ ꯑꯁ ꯁꯥꯊꯤꯕꯅꯦꯍꯦ ꯁꯦꯟꯗꯣꯏ
ꯍꯥꯏ ꯑꯗꯨꯃꯥꯏꯅ ꯑꯦꯝ ꯏꯟ ꯂꯥꯐ ꯑꯣꯏ ꯍꯥꯏꯇꯥꯔꯦ
ꯑꯗꯨ ꯆꯤꯟ ꯈꯔ ꯀꯟꯗ꯭ꯔꯒꯗꯤ ꯄꯛꯆꯔꯣꯏꯕꯣ
ꯎꯝ ꯆꯤꯟꯁꯨ ꯈꯔ ꯑꯗꯨꯝ ꯀꯜꯂꯛꯑꯅꯤ
ꯆꯤꯟ ꯀꯟꯅꯕ ꯀꯩꯀꯩ ꯇꯧꯕ ꯌꯥꯏ ꯑꯗꯨꯗꯤ
ꯆꯤꯟꯗꯤ ꯍꯥꯟꯗꯩꯁꯨ ꯀꯜꯂꯦꯍꯦ
ꯆꯤꯟ ꯀꯜꯂꯦ ꯑꯩ ꯈꯪꯗꯦ ꯌꯥꯝ ꯊꯣꯠꯂꯝꯗꯧ ꯃꯥꯜꯂꯦ
ꯀꯗꯥꯏꯗꯩꯅꯣ
ꯍꯥꯏꯗꯤ ꯃꯤꯅ ꯉꯥꯡꯅꯕ ꯉꯝꯗꯣꯏꯔꯕ
ꯑꯪꯗ꯭ꯔꯦ ꯑꯗꯨꯗꯤ
ꯐꯔꯦꯅꯦ ꯑꯥ ꯀꯩꯀꯩ ꯆꯤꯡ ꯀꯥꯔꯒꯦ
ꯆꯤꯡꯂꯣ ꯑꯗꯨꯝ ꯀꯥꯔꯦ ꯑꯅꯛꯄ ꯉꯩ ꯑꯔꯥꯞꯄꯗꯤ ꯀꯥꯗꯦꯗ
ꯑꯅꯛꯄ ꯍꯥꯖꯦ ꯀꯔꯝ ꯀꯔꯝꯕ ꯆꯤꯡ ꯑꯣꯏꯗꯣꯏꯅꯣ ꯍꯥꯏꯔꯞ ꯍꯥꯏꯔꯛꯑꯣꯗꯅ
ꯆꯤꯡ ꯃꯃꯤꯡꯁꯦ ꯄꯟ ꯌꯥꯕ꯭ꯔꯣ
ꯑꯦ ꯑꯗꯨ ꯄꯟ ꯌꯥꯗ꯭ꯔꯗꯤ ꯀꯃꯥꯏ ꯇꯧꯅꯤ
ꯃꯣꯏꯗꯤ ꯃꯃꯤꯡꯒꯨꯝꯕ ꯌꯥꯝ ꯄꯟꯒꯅꯣ ꯍꯥꯏꯕꯗꯨꯗ ꯂꯝ ꯃꯃꯤꯡ ꯑꯣꯏꯔꯁꯨ ꯑꯃ ꯑꯣꯏꯔꯁꯨ ꯄꯟꯒꯅꯨ ꯃꯃꯤꯡ ꯑꯝꯇ ꯄꯟꯒꯅꯣ ꯍꯥꯏꯗꯅ
ꯀꯩꯁꯨ ꯇꯧꯔꯣ ꯀꯩꯁꯨ ꯇꯧꯔꯣ ꯆꯤꯡꯅ ꯍꯌꯦꯡ ꯐꯨꯒꯦ ꯀꯩꯁꯨ ꯍꯥꯏꯔꯛꯑꯣꯏꯗ ꯄꯥꯜꯂꯣ ꯀꯩꯁꯨ ꯀꯥꯏꯗꯤꯌꯦ
ꯃꯃꯤꯡꯒꯤ ꯋꯥꯁꯦ ꯑꯗꯨ ꯅꯠꯇꯕ ꯑꯣꯏꯅ ꯁꯥꯔꯁꯤ
ꯑꯣ ꯑꯗꯨꯗꯤ ꯀꯩ ꯋꯥꯔꯤ ꯁꯥꯅꯤ ꯁꯤꯁꯇꯔ ꯑꯦꯔꯣꯄ꯭ꯂꯦꯟ ꯇꯧꯅꯤꯡꯗ꯭ꯔꯣ
ꯑꯦꯔꯣꯄ꯭ꯂꯦꯟ ꯇꯣꯡ ꯇꯣꯡꯅꯤꯡꯉꯦ ꯍꯦꯂꯤꯀꯣꯞꯇꯔꯅꯕꯨ ꯍꯦꯟꯅ ꯇꯣꯡꯅꯤꯡꯉꯦ
ꯑꯗꯨꯅꯦ ꯑꯁ ꯑꯩ ꯍꯦꯂꯤꯀꯣꯞꯇꯔ ꯊꯧꯕ ꯇꯝꯅꯤꯡꯉꯤꯅꯦ ꯃꯅꯤꯄꯨꯔꯁꯦ ꯑꯃꯗ ꯀꯣꯏꯄꯥꯏ ꯄꯥꯏꯒꯦ ꯇꯧꯕꯅꯦ
ꯎꯝ ꯆꯞ ꯃꯥꯟꯅꯩ ꯑꯩꯁꯦ ꯍꯦꯂꯤꯀꯣꯞꯇꯔꯅ ꯍꯦꯟꯅ ꯄꯥꯝꯃꯦꯉꯣ ꯅꯛꯑ ꯀꯣꯏꯊꯧ ꯊꯧ ꯌꯥꯏ ꯌꯥꯗꯤ ꯌꯥꯕꯅꯤꯗ ꯃꯣꯏ ꯃꯤꯅꯤꯁꯇꯔꯉꯩ ꯄꯥꯏꯔ ꯄꯥꯏꯔ ꯆꯠꯂꯤꯗꯨꯗꯤ
ꯃꯥꯅꯦ ꯑꯗꯁ ꯃꯤꯅꯤꯁꯇꯔ ꯑꯁ ꯃꯤꯅꯤꯁꯇꯔ ꯄꯜꯂꯛꯄꯁꯤ ꯀꯩꯅꯣꯝ ꯏꯇꯧ ꯇꯧꯋꯤꯗ ꯍꯧꯖꯤꯛꯀꯥꯜ ꯍꯧꯖꯤꯛꯀꯥꯟꯁꯤ ꯀꯩꯅꯣꯝꯅꯤꯗ
ꯑꯇꯣꯞꯄ ꯐꯨꯔꯨꯞꯁꯨ ꯄꯟꯒꯅꯣ ꯍꯥꯏꯗꯥꯏꯅꯦ ꯀꯝꯃꯨꯅꯤꯇꯤꯖꯨ
ꯍꯦ ꯑꯗꯨꯗꯤ ꯀꯩ ꯃꯇꯥꯡꯗ ꯀꯩ ꯃꯇꯥꯡ ꯋꯥꯔꯤ ꯁꯥꯟꯗꯣꯔꯤꯒꯦ ꯑꯗꯨꯗꯤ
ꯈꯪꯗꯦ ꯄꯟꯒꯅꯣꯅ ꯍꯥꯏꯈꯤꯝꯅꯤ
ꯑꯩꯅ ꯁꯤꯁꯇꯔ ꯀꯣꯏꯕ ꯆꯠꯂꯨꯁꯤ ꯍꯥꯏꯕꯒꯤ ꯋꯥꯔꯤ ꯁꯥꯟꯅꯕꯁꯨ ꯇꯜꯂꯤ ꯍꯥꯏꯔꯛꯑꯦ ꯆꯤꯡ ꯀꯥꯕꯩ ꯋꯥꯔꯤ ꯁꯥꯟꯅꯕꯁꯨ ꯇꯜꯂꯤ ꯍꯥꯏꯔꯦ ꯑꯩꯗꯤ ꯇꯨꯃꯤꯟ ꯂꯩꯌꯣ ꯍꯥꯏꯔꯕ ꯑꯩꯕꯨ ꯏꯉꯥꯎ ꯉꯥꯎꯍꯜꯂꯦ ꯇꯧꯔꯤꯁꯤ
ꯑꯩ ꯁꯥꯟꯁꯤꯒꯦ ꯋꯥꯔꯤꯁꯨ ꯁꯥꯅꯤꯡꯉꯥꯏꯁꯨ ꯂꯩ
ꯐꯔꯦꯅꯦ ꯁꯤꯁꯇꯔꯁꯤ ꯆꯤꯟꯁꯨ ꯀꯜꯂꯤ ꯍꯥꯏꯔꯦ ꯋꯥꯔꯤ ꯑꯃ ꯂꯤꯔꯛꯑꯣꯅꯦ ꯋꯥꯔꯤꯂꯤ ꯑꯧ
ꯋꯥꯔꯤ ꯑꯃ ꯂꯩꯕꯗ ꯒꯥꯔꯤ ꯑꯃ ꯄꯤ ꯒꯥꯔꯤ ꯄꯤꯗꯨꯔꯥ
ꯑꯦ ꯒꯥꯔꯤ ꯑꯅꯤꯕꯨ ꯄꯤꯊꯣꯛꯀꯦꯅꯦ
ꯒꯥꯔꯤ ꯀ ꯀꯔꯝꯕ ꯑꯣꯏꯗꯣꯏꯅꯣ
ꯑꯦ ꯒꯥꯔꯤ ꯑꯄꯥꯝꯕ ꯍꯥꯏꯌꯨꯅꯦ ꯄꯤꯔꯗꯕꯅꯤꯅꯦ ꯋꯥꯔꯤꯗ ꯂꯤꯌꯣ ꯅꯨꯡꯉꯥꯏꯕ ꯋꯥꯔꯤ
ꯀꯔꯝꯕ ꯋꯥꯔꯤ ꯂꯤ ꯁꯤꯒꯦ
ꯑꯗꯨꯗꯤ ꯋꯥꯔꯤ ꯂꯤ ꯗꯧꯕ ꯃꯤꯒꯤ ꯃꯈꯥ ꯄꯣꯜꯂꯦ ꯑꯩꯗꯤ ꯇꯥꯕꯒꯤꯗ ꯑꯣꯏꯅ ꯂꯩꯔꯦ
ꯋꯥꯔꯤꯁꯦ ꯈꯪꯗꯦ ꯀꯩ ꯂꯤꯗꯣꯏꯅꯣ
ꯑꯣ ꯑꯗꯨꯁꯨ ꯈꯪꯗ꯭ꯔꯥ ꯎꯔꯤꯉꯩꯏ
ꯑ ꯑꯗꯨꯗꯤ ꯁꯤꯁꯇꯔꯖꯦ ꯋꯥꯛꯀꯤꯡ ꯑꯝꯇ ꯆꯦꯟꯃꯤꯟꯅꯁꯤꯔꯣ ꯅꯣꯡꯃ
ꯂꯝꯖꯦꯟ ꯑꯣꯏꯅ ꯆꯟꯃꯤꯟꯅꯔꯖꯦ ꯍꯥꯏꯔꯣ
ꯌꯥꯏ
ꯃꯔꯥꯊꯣꯟꯗꯔ ꯌꯥꯎꯁꯦ ꯍꯥꯏꯔꯣ
ꯑꯥ ꯃꯔꯥꯊꯣꯟꯗꯤ ꯍꯦꯛ ꯅꯧꯃꯟꯒꯗꯕ ꯃꯥꯜꯂꯦ ꯍꯥꯟꯅ ꯄ꯭ꯔꯦꯛꯇꯤꯁ ꯈꯔ ꯇꯧꯈꯤꯖꯦ
ꯍꯣꯏ ꯍꯣꯏ
ꯍꯥꯏꯗꯤ ꯍꯨꯃꯥꯡꯒꯁꯦ ꯈꯔ ꯂꯧꯊꯣꯛꯑꯒ ꯍꯛꯆꯥꯡꯁꯤ ꯈꯔ ꯌꯥꯡꯍꯜꯂꯦꯗꯅ ꯍꯥꯏꯗꯤ ꯍꯨꯃꯥꯡ ꯊꯣꯛꯄ ꯍꯥꯏꯁꯦ ꯍꯛꯆꯥꯡ ꯁꯥꯖꯦꯜ ꯇꯧꯕꯒꯤ ꯑꯐꯕ ꯑꯩ ꯃꯥ ꯊꯕꯛ ꯑꯃꯅꯦꯕ
ꯕ꯭ꯔꯗꯔ ꯖꯤꯝꯒ ꯁꯥꯟꯅꯕ꯭ꯔꯣ
ꯁꯥꯟꯅꯔꯝꯗꯧ ꯃꯥꯟꯕ꯭ꯔꯣ ꯃꯥꯟꯗꯕ꯭ꯔꯣ ꯍꯥꯏꯔꯛꯎꯅꯦ ꯍꯥꯟꯅ
ꯈꯪꯗꯤꯌꯦ
ꯀꯃꯥꯏꯅ ꯈꯪꯗꯣꯏꯅꯣ ꯈꯪꯉꯣꯏꯌꯦ ꯍꯥꯏꯔꯛꯑꯣ ꯍꯥꯏꯕꯅꯤ ꯒꯦꯁ ꯇꯧꯔꯣ ꯍꯥꯏꯕꯅꯤ ꯃꯁꯤ ꯎꯝ ꯆꯩ ꯂꯥꯛ ꯑꯅꯤ ꯅꯪ ꯒꯦꯁ ꯇꯧꯔꯛꯑꯣ ꯍꯩꯕ꯭ꯔꯥ ꯌꯦꯡꯒꯦ
ꯖꯤꯝ ꯑꯦꯛꯁꯔꯁꯥꯏꯁ ꯇꯧꯕ꯭ꯔꯥ
ꯒꯦꯁ ꯇꯧꯕꯁꯦ ꯑꯗꯨꯃꯥꯏꯅ ꯇꯧꯅꯕ꯭ꯔꯥ
ꯁꯤꯗꯒꯤ ꯁꯨꯝ ꯈꯟꯗꯧꯔꯛꯇꯣꯏꯅꯤ ꯀꯩꯅꯣ ꯑꯦꯛꯁꯔꯁꯥꯏꯁ ꯇꯧꯔꯝꯗꯗꯤ ꯖꯤꯝ ꯑꯃ ꯁꯥꯟꯅꯔꯝꯕꯩ ꯆꯥꯟꯁ ꯋꯥꯡꯉꯦ
ꯑꯟꯁꯔ ꯄꯤꯌꯣ ꯍꯥꯏꯕꯅꯦꯕ ꯅꯪ ꯍꯥꯏꯁꯤꯗꯤ
ꯄꯨꯡ ꯇꯥꯗꯧꯔꯦ ꯄꯨꯡ ꯇꯥꯗꯣꯔꯦ
ꯑꯟꯁꯔꯁꯨ ꯄꯤꯔꯛꯑꯣ ꯍꯥꯏꯕ ꯈꯠꯅ ꯈꯠꯅꯗꯅ ꯑꯝꯇ ꯈꯠꯅꯁꯤꯗꯅ
ꯍꯥꯥ
ꯑꯝꯇꯪ ꯈꯠꯅꯁꯦ ꯏꯆꯤꯟ ꯌꯥꯝ ꯀꯜꯂꯦ ꯍꯥꯏꯗꯣ
ꯇꯟꯂꯦ
ꯏꯀꯥꯏꯔꯤꯕ
ꯏꯀꯥꯏꯗꯦꯗ